ꯍꯜꯂꯣ
ꯑꯁ ꯐꯣꯔꯛ ꯏꯇꯥ ꯇꯥꯒꯦ ꯇꯧꯋꯤꯅꯦ꯫
ꯀꯩꯗꯧꯔꯕꯣ?
ꯀꯩꯁꯨ ꯇꯧꯗꯦꯗ
ꯀꯩꯁꯨ ꯇꯧꯗ꯭ꯔꯗꯤ ꯏꯇꯥ ꯇꯥꯔꯦ ꯐꯔꯛꯁꯦ꯫
ꯎꯝ ꯏꯇꯥ ꯇꯥꯔꯦ
ꯑꯁ ꯑꯣꯖꯥꯒꯤꯁꯦ ꯈꯔ ꯇꯣꯡꯉꯥꯜꯂꯦꯅꯦ
ꯍꯣꯏ ꯇꯣꯡꯉꯥꯜꯂꯦ ꯀꯩꯅꯣꯝꯅꯤ ꯇꯧꯒꯗꯕꯅꯦꯕ ꯅꯣꯔꯃꯦꯜ ꯂꯩꯅꯕꯀꯣ
ꯑꯣ
ꯃꯤꯑꯣꯏꯕ ꯍꯥꯏꯁꯦ ꯃꯤ ꯃꯃꯥꯡꯗ ꯊꯣꯛꯑꯗꯤ ꯈꯔꯗꯤ ꯀꯩꯅꯣ ꯏꯀꯥꯏꯕꯀꯣ ꯈꯔꯗꯤ ꯀꯗꯕꯅꯤ ꯍꯥꯏꯌꯦ ꯏꯀꯥꯏꯕꯁꯦ ꯑꯗꯨꯝ ꯂꯩꯕꯅꯤ ꯍꯥꯏ ꯑꯗꯨ ꯏꯀꯥꯏꯗ꯭ꯔꯗꯤ ꯅꯣꯏꯁꯦ ꯅꯣꯔꯃꯦꯜ ꯅꯠꯇꯦ ꯍꯥꯏꯅꯦ
ꯑ ꯁꯥꯔꯒ ꯃꯥꯟꯅꯔꯦ
ꯍꯣꯏ ꯑꯗꯨꯒ ꯑꯩꯁꯨ ꯍꯧꯖꯤꯛ ꯅꯣꯔꯃꯦꯜ ꯑꯣꯏꯒꯦꯅ ꯇꯧꯕꯀꯣ
ꯀꯔꯤ ꯌꯦꯟꯖꯥꯡ ꯆꯥꯔꯤꯅꯣ ꯅꯪ ꯅꯣꯏꯕꯨ
ꯑꯁ ꯁꯧꯒ꯭ꯔꯤ ꯑꯣꯏꯅ ꯇꯧꯋꯤꯗ ꯁꯧꯒ꯭ꯔꯤ ꯑꯂꯨ ꯇꯧꯋꯦ
ꯑꯣꯍꯣ ꯑꯩꯁꯨ ꯁꯧꯒ꯭ꯔꯤꯒ ꯑꯂꯨꯒ ꯆꯥꯕ ꯐꯪꯉꯦ ꯉꯁꯤꯗꯤ
ꯑꯩꯒꯤꯗꯤ ꯅꯠꯇꯦ
ꯃꯤꯅ ꯄꯨꯔꯛꯄ
ꯎ ꯍꯣꯏ ꯃꯤꯅ ꯄꯨꯔꯛꯄ
ꯅꯣꯏꯕꯨ ꯆꯥꯛ ꯆꯥꯔꯕꯣ
ꯑꯣꯏꯅ ꯍꯧꯖꯤꯛ ꯆꯥꯛ ꯆꯥ ꯊꯣꯛꯑꯒ ꯕ꯭ꯔꯦꯛꯐꯥꯁꯀꯤ ꯇꯧꯕꯅꯤꯅꯦ ꯀꯅꯣꯅꯦ ꯆꯥꯛ ꯆꯥ ꯇꯣꯛꯑꯒ ꯕ꯭ꯔꯦꯛꯐꯥꯁ ꯇꯧꯕ
ꯑꯩꯗꯤ ꯑꯣꯖꯥꯒꯤꯗꯤ ꯇꯣꯞ ꯇꯣꯞꯄ ꯒꯨꯟ ꯂꯩ ꯍꯥꯏꯌꯦ ꯑꯁꯤꯗꯅꯤꯅꯦ ꯑꯩꯅ ꯈꯜꯂꯦꯕ
ꯃꯤꯉꯣꯟꯗ ꯂꯩꯇꯕ ꯒꯨꯟ ꯇꯣꯞ ꯇꯣꯞꯄ ꯂꯩꯕꯗꯣ
ꯍꯣꯏꯅꯦ ꯍꯣꯏꯅꯦ ꯑꯗꯨꯃꯥꯏꯟ ꯇꯧꯗ꯭ꯔꯗꯤ ꯌꯥꯗ꯭ꯔꯦꯕꯀꯣ ꯅꯣꯏꯕ ꯍꯥꯏꯁꯤ ꯃꯤ ꯃꯤ ꯑꯃꯒꯤꯀꯣ ꯑꯗꯨꯝ ꯂꯩꯒꯗꯕꯅꯦꯕ
ꯎꯝ ꯈꯔ ꯑꯩꯁ ꯑꯩ ꯑꯩꯗꯤ ꯈꯪꯗꯦ ꯍꯥꯏꯕꯤꯌꯣ
ꯅꯪꯁꯦ ꯏꯊꯥ ꯊꯥꯖꯗꯅꯀꯣ ꯋꯥꯊꯤ ꯌꯥꯝ ꯇꯧꯔꯝꯕ ꯌꯦꯡꯕꯗꯤ ꯍꯩꯒꯗꯕ ꯃꯥꯟꯗꯕꯀꯣ ꯇꯨꯃꯤꯟꯅꯒ ꯂꯩꯒꯗꯕ ꯃꯤ ꯃꯥꯟꯕ ꯑꯗꯨꯒ ꯍꯣꯏ ꯏꯇꯥ ꯇꯥꯕ ꯑꯃ ꯌꯥꯎꯋꯦ ꯅꯪꯉꯣꯟꯗꯁꯨ
ꯑꯗꯨ ꯑꯩ ꯍꯧꯖꯤꯛ ꯅꯪꯉꯣꯟꯗ ꯀꯔꯤꯅꯣ ꯍꯥꯏꯒꯦ ꯇꯧꯕꯗꯣ ꯑꯩ ꯀꯥꯎꯔꯦꯅꯦ ꯅꯪ ꯑꯝꯇ ꯍꯥꯏꯕꯤꯌꯨꯅꯦ
ꯑꯣ ꯍꯥꯏꯕꯤꯒꯦ ꯍꯣꯏ ꯀꯔꯤ ꯀꯔꯤ ꯇꯧꯔꯤꯒꯦ ꯅꯣꯏꯕꯨ
ꯑꯁ ꯀꯩꯅꯣ ꯇꯧꯋꯦ ꯆꯥꯛ ꯇꯣꯛꯑꯒ ꯑꯗꯨꯝ ꯂꯩ
ꯅꯣꯏꯒꯁꯦ ꯏꯁ ꯅꯨꯡꯉꯥꯏꯕ ꯍꯥꯏꯕꯗꯨꯅꯤꯅꯦ
ꯎꯝ
ꯅꯣꯏꯁꯦ ꯐꯝꯕꯁꯨ ꯃꯇꯝ ꯂꯩ ꯍꯤꯠꯄꯒꯤꯁꯨ ꯃꯇꯝ ꯂꯩ ꯆꯥꯕꯒꯤꯁꯨ ꯃꯇꯝ ꯂꯩ ꯁꯥꯟꯅꯕꯒꯤꯁꯨ ꯃꯠ ꯇꯝꯅꯩꯕꯀꯣ ꯅꯣꯢꯖꯦ ꯅꯣꯏꯒꯤ ꯃꯇꯝ ꯂꯩꯇ꯭ꯔꯤꯁꯦ ꯊꯕꯛ ꯁꯨꯕꯒꯤ ꯈꯛꯇꯅꯦꯕ ꯃꯇꯝ ꯂꯩꯇ꯭ꯔꯤꯁꯦ
ꯑꯁ ꯈꯪꯗ꯭ꯔꯦꯅꯦ ꯁꯔꯒꯔꯥꯅꯤꯅꯦ ꯄꯨꯔꯥ
ꯑꯩ ꯑꯩꯒꯤꯗꯤ ꯊꯕꯛ ꯁꯨꯕꯒꯤ ꯃꯇꯝ ꯂꯩ ꯐꯝꯕꯒꯤ ꯃꯇꯝ ꯂꯩ ꯑꯗꯨꯕꯨ ꯁꯥꯟꯅꯕꯒꯤ ꯃꯇꯝꯖꯦ ꯑꯩꯉꯣꯟꯗ ꯂꯩꯗꯕꯀꯣ
ꯑꯣ
ꯑꯗꯨꯒꯤ ꯑꯁ ꯑꯗꯨꯒꯤꯔ ꯈꯪꯗꯦ ꯁꯥꯟꯅꯕꯒꯤ ꯃꯇꯝ ꯂꯩꯇꯕꯒꯤꯔ ꯈꯪꯗꯦ ꯍꯛꯆꯥꯡꯁꯦ ꯑꯁ ꯈꯔ ꯐꯥꯛꯛꯏꯅꯦ
ꯅꯣꯏꯒꯤ ꯂꯩꯐꯝꯗꯨꯕꯨ ꯅꯨꯡꯉꯥꯏꯕ꯭ꯔꯣ ꯍꯧꯖꯤꯛꯁꯦ ꯅꯣꯡ ꯅꯣꯡ ꯅꯨꯡꯁꯥ ꯌꯥꯝ ꯅꯨꯡꯉꯥꯏꯌꯦ
ꯑꯁꯤꯗꯒꯤ ꯍꯦꯟꯅ ꯅꯨꯡꯉꯥꯏꯕꯝ ꯂꯩꯔꯔꯣꯏꯗ
ꯑꯣ ꯑꯣꯢꯔꯗꯤ ꯐꯩ ꯅꯨꯡꯁꯤꯠꯗꯤ ꯁꯤꯠꯄ꯭ꯔꯣ
ꯍꯥꯥ
ꯅꯨꯡꯁꯤꯗꯗꯣ ꯗꯨꯝ ꯁꯤꯠꯄ꯭ꯔꯣ
ꯑꯁ ꯅꯨꯡꯁꯤꯠꯀꯤ ꯃꯋꯥ ꯂꯧꯗꯦꯗ
ꯎꯝ
ꯅꯣꯏ ꯅꯣꯏꯒꯤꯅꯦ ꯇꯅꯦꯜ ꯃꯅꯨꯡꯗ ꯆꯪꯉꯗꯤ ꯄꯨꯔꯥ ꯑꯦꯁꯤ
ꯃꯋꯥ ꯂꯧꯗ꯭ꯔꯗꯤ ꯑꯁꯤꯗ ꯈꯔ ꯊꯥꯔꯛꯑꯣ
ꯍꯣꯏ ꯊꯥꯔꯛꯀꯦ ꯅꯣꯡꯃꯥ ꯅꯣꯡꯅꯤꯒꯨꯝꯕ ꯂꯩꯔꯗꯤ ꯂꯥꯛꯑꯅꯤ ꯀꯟꯕ ꯀꯟꯗꯕꯗꯤ ꯅꯣꯏꯅ ꯁꯦꯝꯃꯨꯒꯣ
ꯂꯝꯕꯤꯗ ꯂꯩꯔꯝꯒꯅꯤ ꯊꯥ ꯊꯥꯒꯤꯕꯅꯦ ꯅꯨꯡꯁꯤꯠꯇꯨ
ꯎꯝ ꯆꯠꯄ ꯍꯧꯒ꯭ꯔꯥꯕꯣ
ꯍꯧꯒ꯭ꯔꯕꯅꯤ ꯍꯣꯢ
ꯑꯩꯗꯤ ꯍꯧꯖꯤꯛꯃꯛ ꯄꯥꯝꯃꯤꯅꯦ
ꯑꯁ ꯍꯧꯖꯤꯛꯃꯛ ꯄꯥꯝꯃꯗꯤ ꯗꯥꯎꯟꯂꯣꯗ ꯇꯧꯔꯣ
ꯀꯩꯅꯣꯗ ꯐꯪꯗꯅꯦ
ꯑꯣꯖꯥꯁꯨ ꯑꯣꯖꯥꯁꯨ ꯋꯥꯊꯤꯗꯤ ꯌꯥꯝ ꯍꯩꯌꯦꯅꯦ
ꯈꯪꯗꯦꯅꯦ ꯑꯣꯖꯥ ꯈꯣꯏꯒꯤ ꯋꯥꯔꯤ ꯁꯥꯟꯅꯔꯛꯄꯗꯒꯤꯔ ꯈꯪꯗꯦꯅꯦ
ꯑꯩꯈꯣꯏꯁꯦ ꯑꯁ ꯉꯁꯤꯁꯨ ꯆꯥꯕ ꯐꯪꯗꯦꯅꯦ
ꯑꯩꯗꯤ ꯍꯤꯟꯖꯥꯡ ꯄꯨꯕꯗꯅ ꯂꯥꯛꯑꯦ ꯆꯥꯕ ꯐꯗꯦ ꯃꯣꯏꯗꯤ ꯃꯣꯏ ꯈꯪꯉꯕꯅꯤꯅ
ꯀꯔꯤ ꯐꯔꯛ ꯑꯃꯨꯛ ꯇꯥꯔꯒꯦ
ꯉꯔꯥꯡ ꯆꯥꯗꯕꯗꯣ ꯉꯁꯤꯁꯨ ꯆꯥꯗꯦ
ꯑꯗꯣ ꯀꯔꯤꯒꯤꯅꯣꯕ
ꯃꯣꯏꯁꯦ ꯑꯌꯨꯛꯇꯥ ꯊꯦꯡꯅ ꯍꯧꯒꯠꯄ ꯃꯥꯜꯂꯦ
ꯇꯧꯅꯤꯌ‌ꯦ
ꯑꯦ ꯉꯁꯤꯗꯤ ꯑꯣ ꯍꯣꯔꯦꯟ ꯅꯨꯡꯊꯤꯟ ꯆꯠꯂꯅꯤ ꯍꯥꯏꯌ‌
ꯎꯝ
ꯉꯔꯥꯡ ꯆꯥꯗꯕ ꯆꯥꯕ
ꯎꯝ
ꯀꯩꯅꯣ
ꯀꯔꯤꯅꯦ ꯅꯪꯁꯨ ꯏꯁꯥ ꯐꯥꯎ ꯏꯁꯥ ꯊꯥꯖꯗ꯭ꯔꯥ ꯀꯥꯟꯁꯤꯗ ꯅꯪ ꯃꯤꯉꯣꯟꯗ ꯊꯥꯖꯩꯗꯣ ꯑꯦꯁ
ꯑꯩꯁꯦ ꯊꯥꯖꯗꯕꯒꯤ ꯍꯦꯟꯖꯥꯡ ꯄꯨꯗꯨꯅ ꯂꯥꯛꯏꯅꯤꯅꯦ ꯃꯣꯏ ꯄꯨꯔꯛꯀꯅꯤꯅꯥ ꯊꯖꯕꯒꯤꯀꫭ ꯃꯣꯏ ꯃꯣꯏꯗꯤ ꯃꯥ ꯃꯥꯒꯤ ꯌꯦꯟꯖꯥꯡꯗꯨ ꯄꯨꯔꯒꯥ ꯂꯥꯛꯑꯦ ꯑꯗꯨꯝ ꯆꯥꯔꯦ ꯑꯩꯁꯨ
ꯑꯗꯨꯅ ꯅꯨꯡꯉꯥꯏꯔꯦꯅꯦ
ꯑꯗꯨꯅꯥ ꯅꯨꯡꯉꯥꯏꯔꯦ
ꯅꯨꯡꯇꯤꯒꯤ ꯑꯗꯨꯃꯥꯏꯅ ꯇꯧꯋ‌ꯦ ꯍꯥꯏꯌꯣ
ꯍꯣꯏ ꯇꯧ ꯑꯗꯨꯃꯥꯏꯅ ꯍꯥꯏꯁꯤꯔꯥ ꯈꯪꯗ‌ꯦꯅꯦ ꯃꯣꯔꯣꯛ ꯀꯆ‌ꯦ ꯑꯁ ꯉꯥꯔꯤ ꯊꯥꯛꯇꯕꯤꯗꯀꯣ
ꯑꯥ
ꯃꯔꫭꯛ ꯄꯥꯝꯕꯤꯗꯒꯤ ꯍ‌ꯦꯛꯇꯥ ꯍ‌ꯦꯛ ꯍ‌ꯦꯛꯇꫭꯛꯑꯒꯥ
ꯎꯝ
ꯊꯨꯝ ꯈꯔ ꯊꯝꯃꯅꯤ ꯑꯗꯨꯒ ꯆꯅꯝ ꯈꯔ ꯊꯝꯃꯅꯤ ꯑꯁ ꯃꯦꯠꯂꯒ ꯆꯥꯕꯁꯤꯗꯤ ꯑꯁ ꯈ꯭ꯋꯥꯥꯎꯁꯤꯗꯤ
ꯎꯝ
ꯅꯪꯁꯨ ꯇ꯭ꯔꯥꯏ ꯇꯧꯋ‌ꯦ ꯌꯥꯝ ꯍꯥꯎꯕꯅꯦ
ꯎꯝ ꯇꯧꯒꯦ
ꯍꯣꯏ ꯉꯥꯔꯤꯗꯣ ꯀꯥꯟꯅꯗ꯭ꯔꯦꯕꯀꯣ ꯍꯥꯎꯋꯦ
ꯊꯨꯝꯒ ꯆꯅꯝꯒꯥ ꯌꯥꯔꯦ ꯃꯔꯣꯛꯒ
ꯌꯥꯔꯦ ꯌꯥꯔꯦ ꯌꯥꯔꯦ
ꯑꯗꯨ ꯑꯗꯨ ꯌꯥꯎꯔꯗꯤ ꯑꯗꯨꯝ ꯂꯧꯈꯠꯄ ꯌꯥꯔꯦ
ꯂꯧꯈꯠꯄꯥ ꯌꯥꯔꯦ
ꯎꯝ
ꯑꯗꯨ ꯅꯣꯏꯒꯤ ꯀꯩꯅꯣꯗꯨ ꯂꯣꯏꯅꯔꯕꯣ ꯂꯧ ꯀꯩꯅꯣ ꯀꯩꯅꯣꯒꯤꯗꯣ
ꯍꯣꯏ
ꯂꯣꯏꯅꯔꯦ
ꯍꯣꯏ ꯂꯣꯏꯔꯦ ꯂꯣꯏꯅꯔꯦ ꯑꯗꯨ ꯈꯨꯟꯒꯤꯗꯤ ꯃꯤ ꯃꯤ ꯑꯇꯩ ꯗ
ꯎꯝ ꯅꯣꯏꯒꯤ ꯀꯩꯅꯣ ꯇꯧꯕ꯭ꯔꯥ ꯐꯧ ꯂꯪꯕꯒꯤꯗꯣ
ꯑꯣ ꯄꯪ ꯇ
ꯑꯣ ꯑꯗꯨꯅꯕꯨ ꯅꯨꯡꯉꯥꯏꯔꯦꯅꯦ
ꯁꯣꯏ ꯍꯣꯏ ꯅꯨꯡꯗꯤ ꯅꯨꯡꯉꯥꯏ ꯑꯗꯨ ꯑꯁ ꯑꯩꯈꯣꯏꯒꯤꯁ‌ꯦ ꯁꯦꯟꯗ꯭ꯔꯥꯡꯅ ꯂꯣꯏꯅ ꯆꯥꯊꯣꯛꯄꯤꯕꯀꯣ
ꯑꯣ
ꯅꯣꯏ ꯑꯩꯈꯣꯏ ꯂꯧꯒꯤ ꯁꯣꯝꯗꯁꯦ ꯁ ꯌꯥꯝꯃꯤ ꯍꯟꯗꯛ
ꯎꯝ
ꯕꯦꯔꯥ
ꯄꯇꯥꯔꯦꯅꯦ ꯃꯨꯛ ꯐꯣꯔ ꯄꯇꯥꯔꯦꯅꯦ
ꯍꯣꯏ ꯐꯣꯂꯤꯅꯦ ꯅꯣꯡꯅꯤꯒꯨꯝꯕ ꯆꯠꯈꯤꯕꯅꯦ ꯑꯃꯗ
ꯑꯣ
ꯑꯗꯨꯒ ꯍꯟꯗꯛꯁꯦ ꯅꯣꯡ ꯃꯇꯝꯅꯤꯅꯤꯅꯀꯣ ꯑꯈꯣꯏ ꯂꯧ ꯖꯒꯥꯗꯣ ꯈꯔ ꯑꯀꯨꯞ ꯃꯐꯝ ꯑꯃ ꯂꯩꯕꯀꯣ ꯑꯗꯨꯗ ꯃꯣꯏ ꯃꯊꯛꯀꯤ ꯂꯧ ꯈꯣꯏꯒꯤ ꯏꯁꯤꯡꯗꯣ ꯑꯈꯣꯏ ꯂꯧꯗꯣ ꯄꯨꯂꯞ ꯇꯥ ꯃꯥꯜꯂꯦ ꯑꯗꯨꯒꯤ ꯍꯧꯕꯖꯨ ꯈꯔ ꯁꯤꯕ ꯌꯥꯎꯏ ꯍꯥꯏꯌꯦ ꯑꯁ ꯍꯧꯗꯕꯁꯨ ꯌꯥꯎꯏ ꯍꯥꯏꯌꯦ ꯏꯁꯤꯡ ꯌꯥꯝꯃꯟꯕꯗꯒꯤꯅꯤꯀꯣ
ꯑꯣ
ꯊꯩꯗꯣꯛꯄꯁꯨ ꯃꯐꯝ ꯂꯩꯔꯕꯅꯤꯕ ꯃꯣꯏꯁꯦ ꯑꯗꯨ ꯊꯩꯗꯣꯛꯇꯕꯩ ꯌꯥ ꯑꯈꯣꯏ ꯂꯧꯗ ꯄꯨꯂꯞ ꯄꯨꯂꯞ ꯊꯥꯖꯤꯟꯕ ꯑꯗꯨꯒꯤ ꯕꯦꯔꯥꯅꯦ
ꯅꯣꯡꯁꯥ ꯊꯣꯛꯇ꯭ꯔꯁꯨ ꯍꯨꯃꯪꯅꯤ ꯊꯣꯛꯏ ꯍꯩ
ꯃꯥꯒꯤ ꯊꯕꯛꯇꯨꯕꯨ ꯅꯨꯡꯉꯥꯏꯕ ꯃꯥꯜꯂꯦꯗ
ꯑꯩ ꯍꯥꯏꯔꯤꯖꯤꯅꯤ ꯅꯍꯥꯟ ꯑꯩꯗꯤ ꯊꯕꯛ ꯆꯠꯂꯗꯤ ꯐꯝꯃꯦ
ꯌꯨꯝꯗ ꯂꯩꯗꯤ ꯀꯔꯤ ꯀꯔꯤ ꯁꯨꯕ
ꯑꯁ ꯊꯕꯛ ꯌꯥꯝꯃꯦ ꯌꯨꯝꯗ ꯂꯩꯔꯗꯤ
ꯉꯥ
ꯍꯤꯡꯒꯣꯟ ꯃꯆꯥ ꯃꯆꯥ ꯁꯦꯝꯕꯒꯤꯀꯣ
ꯑꯣ ꯀꯔꯤ ꯀꯔꯤ ꯊꯥꯒꯦ ꯎꯃꯨꯔꯣꯛꯀꯨꯝꯕ ꯊꯥꯕ꯭ꯔꯥ
ꯎ ꯃꯨꯔꯣꯛꯀꯤꯗꯤ ꯑꯩꯈꯣꯏ ꯌꯨꯝ ꯃꯅꯥꯛꯇꯗꯤ ꯊꯥꯗꯦꯗ ꯑꯗꯣ ꯀꯩꯅꯣ ꯆꯨꯖꯥꯛꯀ ꯂꯣꯏ ꯅ ꯚꯦꯂꯦꯟꯗꯤꯒ ꯀꯩ ꯀꯩꯅꯣ ꯌꯥꯝ ꯊꯥꯕꯅꯦꯕꯀꯣ ꯍꯋꯥꯏ ꯑꯁꯥꯡꯕꯤꯗꯣ ꯅꯍꯥꯟ ꯊꯥꯕꯅꯦ ꯊꯥꯔꯒ ꯍꯦꯛ ꯍꯧꯒꯠꯄ ꯍꯦꯛ ꯍꯧꯔꯒ ꯃꯣꯏ ꯁꯟ ꯒꯥꯡꯒꯨꯗꯣ
ꯎꯝ
ꯂꯣꯏꯅ ꯆꯥꯊꯣꯛꯈ꯭ꯔꯦ ꯑꯗꯨꯒ ꯆꯨꯖꯥꯛ ꯑꯃꯛꯁꯨ ꯑꯃꯨꯛ ꯊꯥꯏ ꯑꯗꯨꯒ ꯚꯦꯂꯦꯟꯗꯤꯖꯨ ꯑꯃꯨꯛ ꯊꯥꯏ ꯑꯗꯨꯁꯨ ꯂꯣꯏꯅ ꯆꯥꯊꯣꯛꯈ꯭ꯔꯦ
ꯎꯝ ꯒꯩꯅꯣ ꯂꯧꯕꯨꯛꯇ ꯊꯥꯕꯔꯥ
ꯍꯣꯏ
ꯎꯝ ꯑꯩꯈꯣꯏꯒꯤ ꯁꯟꯁꯨ ꯌꯥꯎꯕ꯭ꯔꯥ
ꯃꯁꯛ ꯈꯪꯗꯦꯅꯦ ꯁꯟꯁꯦ ꯑꯩꯈꯣꯏ ꯁꯟ ꯂꯩꯇꯕꯅꯤꯅꯀꯣ
ꯎꯝ
ꯁꯟ ꯁꯦꯟꯕ ꯃꯤ ꯂꯩꯕꯅꯦꯕ ꯅꯍꯥꯟꯗꯤ
ꯑꯥ
ꯑꯗꯣ ꯍꯤꯡꯒꯣꯟ ꯃꯆꯥ ꯁꯦꯝꯃꯒ ꯊꯥꯕꯤꯈ꯭ꯔꯦ ꯑꯗꯨꯒ ꯍꯋꯥꯏ ꯑꯁꯥꯡꯕꯤ ꯂꯣꯏꯅ ꯑꯗꯨ ꯊꯥꯍꯧꯔꯒ ꯃꯣꯏ ꯍꯧꯒꯠꯍꯧꯔꯦ ꯑꯗꯨꯒ ꯁꯟ ꯁꯦꯟꯕ ꯃꯤ ꯂꯩꯇ꯭ꯔꯦꯅ ꯄꯨꯂꯞ ꯐ꯭ꯔꯤꯗ ꯊꯥꯗꯣꯛꯄ ꯋꯥꯅꯤ ꯕꯦꯔꯥꯅꯦ
ꯑꯣ
ꯍꯧꯗ꯭ꯔꯤꯉꯩꯗ ꯊꯥꯗꯣꯛꯑꯗꯤꯀꯣ ꯅꯨꯡꯉꯥꯏꯒꯗꯕ
ꯑꯣ ꯍꯧꯔꯀꯥꯟꯗ ꯊꯥꯕ
ꯑꯍꯣꯏ ꯍꯩ ꯍꯧꯔꯒ ꯊꯥꯗꯣꯛꯄ ꯑꯁ ꯈꯨꯠꯂꯥꯏꯒ ꯌꯥꯎꯔꯗꯤ
ꯎꯝ
ꯌꯥꯅꯤ ꯇꯨꯝꯃꯅꯤ ꯌꯥꯝ ꯁꯥꯎꯅꯤꯡ ꯑꯍꯥꯟꯕꯗꯗꯤ ꯍꯣꯏ ꯀꯩꯁꯨ ꯀꯥꯏꯗꯦꯕꯀꯣ
ꯑꯥ
ꯑꯅꯤ ꯑꯅꯤ ꯍꯦꯛ ꯑꯃꯨꯛ ꯔꯤꯄꯤꯠ ꯇꯧꯕꯗ ꯃꯣꯏꯁꯨ ꯑꯃꯨꯛ ꯔꯤꯄꯤꯠ ꯇꯧꯔꯛꯄ ꯕꯦꯔꯅꯤ
ꯑꯩꯈꯣꯏꯁꯨ ꯑꯃꯗꯤ ꯂꯩꯒꯤꯕꯅꯤꯅꯦ ꯁꯟꯁꯦ
ꯍꯥꯏꯕ ꯒꯁꯦ ꯑꯩꯈꯣꯏ ꯆꯪꯗ꯭ꯔꯦꯗ ꯃꯣꯏꯁꯦ
ꯑꯗꯨ ꯅꯣꯏ ꯀꯩꯅꯣꯒꯤꯗꯨ ꯅꯣꯏ ꯄꯨꯈ꯭ꯔꯤ ꯂꯩꯔꯤꯕꯣ ꯍꯧꯖꯤꯛꯐꯥꯎ
ꯑꯥ
ꯄꯨꯈ꯭ꯔꯤꯗꯣ ꯂꯩꯔꯤꯕꯣ ꯌꯨꯝꯒꯤ ꯃꯅꯥꯛꯄꯨꯈ꯭ꯔꯤꯗꯣ ꯉꯥ ꯑꯗꯨꯝ ꯌꯥꯎꯕ꯭ꯔꯥ ꯉꯥ ꯑꯗꯨꯝ ꯌꯣꯛꯄ꯭ꯔꯥ
ꯉꯥ ꯁꯤꯗꯤ ꯀꯩ ꯍꯥꯏꯁꯤꯒꯦ ꯃꯣꯏ ꯎꯀꯥꯕꯤꯒ ꯇꯨꯡꯍꯟꯕꯤꯒ ꯑꯗꯨ ꯈꯛꯇ ꯑꯣꯏꯔꯝ ꯃꯥꯜꯂꯦꯗ
ꯑꯣ ꯃꯆꯥ ꯃꯆꯥ ꯂꯩꯔꯒ ꯌꯣꯛꯈ꯭ꯔꯦ
ꯍꯣꯏ ꯌꯣꯛꯍꯟ ꯈꯪꯗꯦꯗ ꯌꯣꯛꯄ ꯈꯪꯍꯧ ꯈꯪꯗꯦꯗ
ꯎꯝ
ꯉꯥꯄ꯭ꯔꯨꯝꯒꯁꯨ ꯂꯩꯕꯅꯤ ꯑꯁ ꯉꯔꯥꯡ ꯅꯍꯥꯟ ꯑꯍꯤꯡ ꯑꯈꯣꯏ ꯏꯃꯥꯟꯅꯕ ꯑꯃ ꯆꯠ ꯂꯦꯕꯀꯣ ꯑꯍꯤꯡꯗ
ꯑꯣ
ꯉꯍꯥꯛ ꯆꯠꯂꯒ ꯑꯁ ꯉꯥꯄ꯭ꯔꯨꯝ ꯑꯆꯧꯕ ꯐꯥꯕ ꯋꯥꯅꯤ ꯌꯥꯝ ꯆꯥꯎꯔꯦ
ꯑꯩꯁꯨ ꯎꯑꯦ ꯀꯩꯅꯣꯗ ꯐꯣꯟꯗ ꯑꯗꯨꯝ ꯎꯋꯦ ꯑꯩꯗꯤ ꯉꯥꯄ꯭ꯔꯨꯝ ꯑꯩꯗꯤ ꯇꯨꯔꯦꯟꯒꯤ ꯑꯃ ꯂꯩꯕꯗꯥꯢ ꯂꯩꯈꯤꯗꯥꯏꯅꯦ
ꯑꯣ
ꯑꯗꯨꯝ ꯃꯥꯜꯂꯨꯔꯦ ꯑꯩꯗꯤ ꯑꯗꯨ ꯈꯟꯕꯅꯦ ꯉꯔꯥꯡ ꯃꯥꯅ ꯐꯣꯟ ꯇꯧꯕꯗ ꯑꯁ ꯉꯥ ꯄ꯭ꯔꯨꯝꯅꯦꯅ ꯍꯥꯏꯕꯗ ꯑꯩꯁ ꯌꯥꯝ ꯆꯥꯎꯋꯤꯅꯦ
ꯆꯥꯍꯧꯔꯦ ꯍꯣꯏ ꯇꯨꯔꯦꯟꯒꯤ ꯅꯠꯇꯦꯕꯀꯣ
ꯎꯝ
ꯄꯥꯠꯀꯤ ꯉꯥꯄ꯭ꯔꯨꯝꯅꯦ
ꯑꯩꯗꯤ ꯈꯣꯏꯗ ꯀꯩꯅꯣ ꯇꯧꯕ ꯃꯥꯜꯂꯦꯅ ꯍꯪꯕꯅꯦꯕ
ꯑꯣ ꯅꯠꯇꯦ
ꯉꯥꯄ꯭ꯨꯔ ꯉꯥꯄ꯭ꯔꯨꯝꯅꯦꯌꯦ ꯑꯁ
ꯑꯣ
ꯌꯥꯝ ꯆꯥꯎꯋꯤꯀꯣ
ꯆꯥꯎꯋꯦ ꯑꯩꯗꯣ ꯑꯩ ꯊꯕꯛ ꯆꯠꯈꯤꯒꯦꯀꯣ
ꯑꯣ ꯊꯕꯛ ꯂꯩꯔꯕꯣ
ꯑꯩꯒꯤ ꯊꯕꯛꯇꯣ ꯈꯪꯉꯤꯗꯅ
ꯑꯣ